ꯃꯅꯨꯡꯉꯥꯏꯖ
ꯑꯥꯎ ꯌꯥꯝ ꯅꯨꯡꯉꯥꯏꯌꯦ
ꯑꯣ
ꯑꯥ
ꯀꯃꯥꯏ ꯀꯃꯥꯏ ꯂꯦꯜꯂꯤꯒꯦ ꯉꯁꯤꯗꯤ ꯑꯁ ꯑꯗꯨꯝ ꯄꯝꯃꯒ ꯂꯩꯕꯅꯦ
ꯑ ꯑꯩꯁꯨ ꯑꯗꯨꯝ ꯐꯝꯔꯒ ꯂꯩꯔꯤꯅꯤ
ꯑ
ꯎꯝ ꯅꯪꯒꯤ ꯕꯦꯛꯒ꯭ꯔꯥꯎꯟꯗꯣ ꯑꯩꯁꯦ ꯀꯔꯤ ꯂꯥꯛꯉꯤꯅꯦ
ꯑꯩ ꯕꯖꯥꯗ ꯂꯩꯒ
ꯎꯝ ꯀꯩꯁꯨ ꯀꯥꯏꯗꯦꯅ ꯀꯦꯡꯖꯟ ꯆꯥꯔꯤꯌꯦ
ꯉꯁꯤ ꯊꯥꯡꯖꯤꯡ ꯏꯔꯣꯝꯕ ꯆꯥꯏ
ꯑꯩ ꯏꯁꯥ ꯑꯣꯏꯅ ꯎꯝ
ꯅꯪꯗꯤꯌꯦ
ꯅꯪ ꯁꯦꯝꯕ꯭ꯔꯣ
ꯍꯥ
ꯅꯪꯅ ꯁꯦꯝꯃꯨꯔꯕ ꯊꯥꯡꯖꯤꯡ ꯏꯔꯣꯝꯕꯗ
ꯑꯥ
ꯑꯩꯁ ꯌꯥꯝ ꯍꯩꯅ
ꯁꯤꯡꯁꯤ ꯏꯔꯣꯟꯝꯕ ꯁꯤꯡꯖꯨ ꯁꯨꯔꯒ ꯑꯗꯨꯝ ꯇꯣꯠꯂꯒ ꯌꯥꯝ ꯂꯣꯏꯕꯅꯦ
ꯎꯝ ꯑꯗꯨ ꯍꯥꯏꯔꯗꯤ ꯌꯨꯝ ꯄꯥꯝꯕ ꯌꯥꯔꯤꯗ
ꯅꯪꯅꯦ ꯀꯩꯝꯊꯦꯜ ꯆꯥꯈ꯭ꯔꯒꯩꯁꯤꯒꯦ
ꯑꯩꯔꯣ
ꯎꯝ
ꯍꯜꯂꯣ
ꯇꯥꯏꯌꯦ
ꯑꯩꯗꯤ ꯑꯣ ꯇꯥꯔꯦ ꯇꯥꯔꯦ ꯏꯟꯖꯥꯡꯒ ꯍꯥꯎꯗꯕꯅꯦ ꯃ ꯊꯤꯔꯒꯁꯨ
ꯅꯣꯛ ꯀꯩꯅꯨ ꯀꯔꯤꯅꯣ
ꯅꯪꯅ ꯅꯣꯛꯑꯒ
ꯑꯩ ꯅꯣꯛꯁꯤ ꯅꯣꯛꯇꯅ
ꯅꯣꯛ ꯀꯟꯅꯣꯅꯦ ꯑꯩꯗꯤ ꯅꯣꯛꯇꯦꯅ ꯅꯪ ꯅꯣꯛꯍꯜꯂꯒ
ꯍꯣꯏ ꯅꯪ ꯅꯣꯛꯄꯕꯨꯗꯤ ꯅꯣꯛꯇꯦ ꯑꯗꯨꯕꯨ ꯅꯪꯒꯤ ꯅꯣꯛꯄꯒ ꯃꯈꯣꯜꯁ ꯇꯥꯕ
ꯑꯦ
ꯉꯔꯥꯡ ꯉꯔꯥꯡꯗꯤ ꯀꯃꯥꯏ ꯀꯃꯥꯏꯅ ꯂꯦꯜꯂꯤꯒꯦ ꯃꯇꯝꯁꯦ
ꯑꯁ ꯈꯪꯖꯟ ꯈꯔ ꯀꯣꯜ ꯇꯧꯔꯒ ꯑꯗꯨꯝ ꯂꯩ
ꯗꯨꯝ ꯅꯨꯃꯤꯠ ꯇꯥꯕ
ꯎꯝ ꯅꯪꯗꯤ
ꯑꯩ ꯑꯗꯨꯝ ꯐꯝꯃꯒ ꯏꯁꯩ ꯇꯥꯔꯒ ꯃꯨꯕꯤ ꯌꯦꯡꯉꯒ ꯑꯗꯨꯝ ꯂꯣꯏꯈ꯭ꯔꯦ
ꯑꯥꯁ ꯏꯁꯩ ꯁꯛꯄ ꯌꯥꯝ ꯍꯩꯗꯧ ꯃꯥꯜꯂꯦꯀꯣ ꯑꯗꯨꯗꯤ
ꯁꯥꯛꯄ ꯍꯩꯇꯕꯒꯤ ꯇꯥꯔꯤꯁꯦ
ꯑꯦ ꯍꯩꯒꯗꯕꯅꯤ ꯍꯥꯏꯒꯗꯕꯅꯤ ꯎ ꯀꯣꯏꯕ ꯆꯠꯇ꯭ꯔꯣ ꯉꯥꯁꯤ
ꯀꯣꯏꯕꯨ ꯆꯥꯇꯦꯗ ꯀꯣꯏ ꯕꯒꯥ ꯆꯠꯄ ꯐꯥꯗꯦꯗ
ꯑꯦ ꯐꯪꯉꯝꯒꯅꯤꯗ ꯅꯪ ꯆꯠ ꯠꯟꯕꯩ ꯋꯥꯅꯦ
ꯍꯥꯥ
ꯀ ꯈꯔ ꯈꯔ ꯐꯥꯎ ꯅꯣꯛꯄ ꯌꯥꯗꯕ꯭ꯔꯥ
ꯑ
ꯅꯣꯛꯄꯁꯦ ꯚꯤꯇꯥꯃꯤꯟ ꯌꯥꯎꯋꯏ ꯍꯥꯏꯕꯅꯦ ꯍꯜꯂꯣ
ꯑꯗꯣ ꯕꯤꯇꯃꯤꯟꯁꯨ ꯃꯐꯝ ꯆꯥꯅ ꯅꯧꯔꯗꯤ ꯚꯤꯇꯥꯃꯤꯟ ꯐꯪꯒꯅꯤ ꯍꯥꯏꯕꯅꯦ ꯃꯐꯝ ꯆꯥꯅ ꯑꯗꯨꯗꯤ ꯚꯇꯝꯤꯟ ꯄꯤꯗꯦ ꯍꯥꯏꯕꯅꯦ
ꯑꯩꯁꯨ ꯈꯪꯉꯤ ꯅꯪ ꯌꯥꯝ ꯅꯣꯛꯅꯤꯡꯉꯤ ꯍꯥꯏꯕ
ꯑꯁ
ꯈꯥꯡꯒ ꯂꯩꯕꯗꯣ ꯐꯠꯇꯕꯅꯦ ꯏ ꯅꯣꯛ ꯏꯇꯨ ꯎꯝ
ꯀꯅꯥ ꯀꯅꯥꯅ ꯂꯩꯒꯦ ꯅꯊꯟꯇ ꯂꯩꯕ꯭ꯔꯥ ꯅꯪꯁꯨ ꯋꯥ ꯈꯔ ꯈꯔ ꯉꯥꯡꯉꯑꯣ ꯑꯩ ꯋꯥ
ꯅꯪ ꯋꯥ ꯉꯥꯡꯕ ꯍꯩꯇ꯭ꯔꯦ
ꯅꯪ ꯉꯥꯡ ꯌꯥꯪ ꯑꯣ ꯍꯥꯏꯕ
ꯀꯔꯤꯉꯥꯡ ꯀ꯭ꯔꯤꯉꯥꯡꯁꯦꯔꯗ
ꯅꯪ ꯉꯔꯡ ꯕꯣꯜ ꯌꯦꯡꯕ꯭ꯔꯥ
ꯌꯦꯡꯗꯦꯗ ꯑꯩ ꯕꯣ ꯌꯦꯡꯅꯤꯡꯗꯦ
ꯌꯦꯡꯗꯦ
ꯎꯝ ꯅꯪꯗꯤ ꯌꯦꯡꯕ꯭ꯔꯣ ꯑꯩꯗꯤ ꯌꯦꯡꯅꯤꯡꯗꯦꯕ
ꯑꯩꯁꯨ ꯌꯦꯡꯗꯦ
ꯑꯩꯒꯤ ꯁꯄꯣꯔꯠ ꯌꯥꯎꯗꯦ ꯑꯩꯒꯤ ꯐꯦꯟꯁ ꯌꯥꯎꯗꯦꯕ
ꯅꯪ ꯀꯅꯥꯗ ꯁꯞꯄꯣꯔꯠ ꯇꯧꯕ ꯔꯣꯅꯥꯜꯗꯣ
ꯗꯤ ꯄꯣꯔꯇꯨꯒꯥꯜ ꯄꯣꯔꯇꯨꯒꯥꯜꯒ ꯑꯔꯖꯦꯟꯇꯤꯅꯥ ꯕ꯭ꯔꯥꯖꯤꯜ ꯁ꯭ꯄꯦꯟ ꯐ꯭ꯔꯥꯟꯁ
ꯑꯁ ꯃꯌꯥꯝ ꯁꯞꯄꯣꯔꯠ ꯇꯧꯔꯤꯅꯤ ꯅꯪꯗꯤ ꯑꯗꯨꯗꯤ
ꯑꯥꯎ ꯁꯄꯣꯔꯠ ꯌꯥꯝ ꯇꯧꯕꯅꯦ
ꯑꯗꯣ ꯃꯣꯏꯅ ꯃꯔꯛ ꯃꯔꯥꯛ ꯃꯣꯏ ꯄ꯭ꯂꯦ ꯇꯧꯕꯗꯣ ꯑꯗꯨꯗꯨꯗꯤ ꯑ ꯃꯣꯏ ꯄ꯭ꯂꯦꯛ ꯅꯨꯃꯤꯠ ꯈꯨꯗꯤꯡ ꯌꯦꯡꯕ꯭ꯔꯥ ꯍꯥꯏꯕ
ꯎꯝ ꯌꯦꯡꯗꯦꯗ
ꯅꯠꯇꯦ ꯑꯩ ꯍꯥꯏꯕꯗꯤ ꯅꯪ ꯁꯞꯄꯣꯔꯠ ꯅꯪ ꯅꯪ ꯁꯞꯄꯣꯔꯠ ꯇꯧꯕ ꯔꯦꯗ ꯄ꯭ꯂꯦ ꯇꯧꯕꯗꯣ ꯑꯗꯨꯗꯤ ꯐꯖꯅ ꯌꯦꯡꯕ꯭ꯔꯥ ꯍꯥꯏꯕ
ꯑꯧ ꯌꯦꯡꯉꯦ ꯑꯩꯗꯤ ꯅꯪꯗꯤ ꯌꯦꯟꯗ꯭ꯔꯣ
ꯑꯩ ꯑꯩ ꯁꯞꯄꯣꯔꯠ ꯇꯧꯕꯒꯤ ꯇꯤꯝꯗꯣ ꯑꯅꯤꯔꯛꯗꯤ ꯁꯟꯅꯈ꯭ꯔꯦꯕ ꯑꯗꯣ ꯑꯩ ꯁꯨꯛ ꯌꯦꯡ ꯌꯦꯡꯗ꯭ꯔꯦ
ꯑꯦꯁ ꯉꯝꯅꯤ ꯉꯝꯕ꯭ꯔꯥ
ꯉꯝꯃꯦ ꯉꯃꯕꯨꯗꯤ ꯑꯩꯁꯨ ꯕ꯭ꯔꯥꯖꯤꯜꯗ ꯁꯞꯄꯣꯔꯠ ꯇꯧꯋꯦ ꯑꯗꯨꯕꯨ ꯑꯩꯁꯨꯛ ꯌꯦꯡ ꯌꯦꯡꯗ꯭ꯔꯤ ꯍꯧꯖꯤꯛꯐꯥꯎ
ꯅꯦꯃꯥꯔ ꯁ꯭ꯅꯥꯗꯕꯕꯨ
ꯑꯗꯨ ꯑꯣꯏꯔꯁꯨ ꯅꯦꯃꯥꯔ ꯄꯥꯝꯕꯅꯤꯅ ꯃꯣꯏ ꯀꯟꯇ ꯔꯤꯁꯨ ꯁꯞꯄꯣꯔꯠ ꯇꯧꯕ ꯇꯥꯕꯅꯤꯅꯦ
ꯑꯧ ꯇꯥꯕꯅꯦ ꯑꯩꯗꯤ ꯍꯟꯗꯛ ꯃꯔꯛꯁꯦ ꯑꯁ ꯄꯣꯔꯇꯨꯒꯥꯜꯗ ꯁꯞꯄꯣꯔꯠ ꯄꯤꯅꯤꯡꯗ꯭ꯔꯦ ꯏꯟꯗꯤꯌꯥꯗ ꯑꯣꯏꯅ ꯄꯤꯈ꯭ꯔꯒꯦ
ꯏꯟꯗꯤꯌꯥ
ꯑꯧ
ꯍꯣꯛꯀꯤ ꯅꯠꯇꯦ ꯀ꯭ꯔꯤꯛꯀꯦꯠ ꯁꯥꯟꯅꯕ ꯃꯇꯝꯗ ꯑꯣꯏꯅ ꯁꯞꯄꯣꯠ ꯇꯧꯈ꯭ꯔꯣ ꯏꯟꯗꯤꯌꯥ ꯑꯥꯎꯠ ꯇꯧꯈ꯭ꯔꯦ
ꯅꯨꯡꯇꯤꯒꯤ ꯑꯗꯨꯝ ꯁꯟꯅꯕꯅꯦ ꯏꯟꯗꯤꯌꯥ ꯑꯥꯎꯠ ꯇꯧꯈ꯭ꯔꯕ ꯒ꯭ꯔꯤ ꯉꯝꯈ꯭ꯔꯦ ꯄꯥꯀꯤꯁꯇꯥꯟ
ꯁꯅ ꯁꯟꯅꯥꯕ ꯍꯥꯏꯕꯗꯣ ꯑꯥ
ꯑꯣ
ꯃꯔꯛ ꯃꯔꯛꯇ ꯎꯝ ꯁ꯭ꯀꯨꯜꯒꯨꯝꯕꯗꯨꯁꯨ ꯑꯗꯨꯝ ꯁꯥꯟꯅꯩꯗꯅ ꯀ꯭ꯔꯤꯀꯦꯠꯒꯨꯝꯕꯕꯨꯗꯤ
ꯑ
ꯅꯠꯇꯦ ꯍꯥꯏꯕꯗꯤ ꯀꯝꯄꯤꯇꯤꯁꯟꯒꯨꯝꯕ ꯀꯩ ꯀꯩ ꯂꯩꯗꯥꯏꯅꯦ
ꯎꯝ
ꯑꯗꯨꯗꯣ
ꯀꯦꯇꯤꯁ ꯅꯥꯕ꯭ꯔꯥ
ꯀꯥꯏ ꯊꯒꯤ
ꯀ꯭ꯔꯤꯛꯀꯦꯠꯄꯨ ꯀꯃꯥꯏ ꯐꯖꯕ꯭ꯔꯥꯅꯦ ꯁ꯭ꯅꯥꯕꯨꯁꯨ ꯍꯩ ꯍꯩꯔꯝꯃꯣꯏ
ꯌꯦꯡꯕꯁꯨ ꯅꯨꯡꯉꯥꯏꯗꯦ
ꯌꯦꯡꯕꯁꯨ ꯅꯨꯡꯉꯥꯏꯇꯕꯅꯦ ꯎꯝ
ꯅꯦꯁꯅꯦꯜ ꯒꯦꯝꯅꯦꯗꯤ ꯍꯥꯏꯌꯦ ꯑꯗꯨꯕꯨ ꯌꯥꯗꯦꯅꯦ
ꯅꯦꯁꯅꯦꯜꯗꯤ ꯏꯟꯗꯤꯌꯥ ꯈꯛꯇꯅꯤꯅ
ꯑꯣ ꯏꯟꯗꯤꯌꯥ ꯏꯟꯗꯤꯌꯥꯒꯤ ꯒꯦꯝꯅꯤ ꯍꯥꯏꯔꯒ ꯌꯥꯗꯅꯤ ꯍꯥꯏꯕ
ꯑꯣ ꯎꯝ ꯌꯦ ꯑꯗꯨꯗꯤ ꯐꯨꯠꯕꯣꯜ ꯉꯥꯛꯇ ꯁ ꯁꯞꯄꯣꯔꯠ ꯇꯧꯋꯤꯅꯦ ꯑꯌꯥꯝꯕꯗ ꯑ ꯁꯣꯝꯕꯨ ꯆꯍꯤꯗꯤ ꯀꯌꯥ ꯁꯨꯔꯒꯦ
ꯆꯍꯤ ꯇ꯭ꯋꯦꯟꯇꯤ ꯍꯦꯜꯂꯦ ꯑꯁ ꯃꯌꯥꯝꯃ
ꯑꯁ ꯁꯤꯗꯤ ꯑꯍꯟꯅ‌ꯦ ꯈꯔ
ꯍꯣꯏ ꯑꯍꯟꯅꯦ
ꯑꯥ
ꯅꯪꯁꯨ ꯇ꯭ꯋꯦꯟꯇꯤ ꯍꯦꯜꯂꯝꯅꯤ
ꯑꯩꯔꯣ
ꯑꯥ
ꯑꯩꯗꯤ ꯊꯥꯔꯇꯤ ꯐꯥꯏꯚꯅꯦ
ꯊꯥꯔꯇꯤ ꯐꯥꯏꯚꯅꯦ ꯊꯥꯔꯇꯤ ꯐꯥꯏꯚꯅꯦ ꯌꯧꯔꯝꯃ‌ꯣꯏꯍ‌ꯦ
ꯑꯦ ꯅꯪ ꯊꯥꯖꯗ꯭ꯔꯣ
ꯀꯃꯥꯏ ꯊꯖ
ꯅꯪ ꯊꯥꯖꯕ ꯌꯥꯝ ꯋꯥꯠꯂꯦꯗ
ꯊꯥꯖꯕ ꯃꯇꯥꯡ ꯂꯩꯔꯗꯤ ꯑꯗꯨꯝ ꯊꯥꯖꯒꯦ ꯊꯥꯖꯕ ꯃꯇꯥꯡ ꯅꯠꯇꯕꯅꯤꯅ ꯊꯥꯖꯕ ꯉꯝꯗꯦꯅꯦ ꯍꯧꯖꯤꯛꯇꯤ
ꯑꯁ ꯉꯝꯃ‌ꯣꯍꯦ ꯀ꯭ꯔꯤꯁꯇꯌꯥ ꯅꯠꯇ꯭ꯔꯣ
ꯈ꯭ꯔꯤꯁꯇꯌꯥꯟ ꯑꯣꯏꯔꯁꯨ ꯑꯔꯥꯟꯕꯗꯗꯤ ꯊꯥꯖꯕ ꯌꯥꯗꯦꯗꯅ
ꯑꯧ ꯑꯗꯨ ꯑꯣꯏꯔꯁꯨ ꯊꯥꯖꯒꯗꯕꯅꯦ
ꯑꯁ ꯗꯥꯏꯂꯣꯛ ꯀꯥꯞꯀꯦ ꯇꯧꯕꯅꯦꯅ ꯌꯥꯗꯔ‌ꯦꯅꯦ
ꯃꯥꯡꯈ꯭ꯔꯕ‌ꯣ ꯂꯣꯏꯅ
ꯑꯥ ꯂꯣꯏ ꯃꯥꯡꯈ꯭ꯔꯦ ꯅꯪ ꯀꯣꯜ ꯇꯧꯕꯗꯒꯤ
ꯑꯩꯗꯤ ꯅꯪ ꯎꯝ ꯑꯥ ꯅꯠꯇꯦ ꯇꯣꯄꯤꯛ ꯀꯩꯅꯣ ꯋꯥꯗꯣ ꯂꯦꯞꯇꯅ ꯉꯥꯡꯗꯧ ꯃꯥꯜꯂꯦ ꯑꯗꯨꯒ
ꯑꯥ
ꯑꯣꯟꯅ ꯇꯩꯅ
ꯑꯣꯟꯅ ꯇꯩꯅ ꯇꯧꯕꯅꯤꯅ ꯅꯪ ꯑꯣꯏꯅ ꯉꯥꯡꯉ‌ꯣꯅ‌ꯦ
ꯍꯣꯏ ꯑꯩ
ꯐꯥꯒꯤ ꯇꯧꯕꯅ‌ꯦ ꯐꯥꯒꯤ ꯇꯧꯕꯅ‌ꯦ ꯍꯧꯔꯒꯦ ꯍꯧꯔꯒꯦ ꯍꯧꯔꯁ‌ꯦ
ꯍꯧꯗ꯭ꯔꯤꯕ ꯍꯧꯖꯤꯛꯐꯥꯎ
ꯑ ꯍꯧꯒ‌ꯦ ꯇꯧꯕꯅꯦ ꯍꯧ
ꯉ ꯆꯠꯁꯤꯔ
ꯍꯥꯥ
ꯉ ꯐꯕ ꯆꯠꯁꯤꯔ‌ꯣ
ꯉꯥ ꯐꯥꯕ ꯆꯠꯄ ꯌꯥꯗꯦꯅꯦ
ꯀꯔꯤꯒꯤ
ꯑ ꯉꯁꯤ ꯁꯦꯇꯔꯗꯦꯗ ꯉꯥ ꯐꯥꯒꯅꯨ ꯍꯥꯏ
ꯑꯦꯁ ꯀꯅꯥ ꯀꯅꯥ
ꯉꯔꯥꯡ ꯅ꯭ꯌꯨꯁꯇ ꯊꯣꯛꯄꯅꯦ
ꯑꯣ ꯑꯩꯗꯤ ꯈꯪꯍꯧꯗ꯭ꯔꯦ ꯑꯁ ꯉꯥꯁꯨ ꯆꯥꯗꯕ ꯀꯨꯏꯔ‌ꯦꯅ‌ꯦ
ꯁꯦꯇꯔꯗꯦꯗ ꯉꯥ ꯐꯥꯕ ꯆꯠꯀꯅꯨ ꯍꯥꯏꯕꯅ‌ꯦ
ꯑꯦ
ꯈꯨꯟꯗꯒꯤ ꯐꯥꯗꯣꯏꯔꯕ ꯅꯠꯇ꯭ꯔ ꯄꯨꯈ꯭ꯔꯤꯗ ꯐꯥꯗꯣꯏꯔꯥ ꯅꯠꯇ꯭ꯔꯒ ꯈꯨꯟꯗ ꯍꯜꯂꯥꯎꯗ
ꯄꯥꯠ ꯇꯔꯥ ꯅꯠꯇ꯭ꯔꯒ ꯂꯧꯗ ꯂꯧꯒꯤ ꯉꯥꯒꯤ
ꯑꯧ ꯂꯧꯒꯤ ꯉꯥꯒꯤꯅꯤ
ꯇꯨ ꯑꯦꯅꯤꯁꯨꯨ ꯐꯕꯤ ꯌꯥ ꯉꯅꯥ ꯑꯕꯨ ꯀꯔꯤ ꯎꯝ ꯐꯔ ꯌꯥ
ꯎ
ꯍꯥꯏꯔꯣ ꯍꯥꯏꯔꯣ ꯍꯥꯏꯔꯨꯅꯦ ꯍꯥꯏꯔꯨꯅꯦ ꯀꯔꯤꯕꯨ ꯏꯀꯥꯏꯕ꯭ꯔꯅꯦ ꯍꯥꯏꯕꯅꯦ
ꯅꯨꯕꯥꯗ
ꯍ ꯑꯗꯨꯒꯨꯝꯕꯗꯤ ꯍꯥꯏꯕ ꯌꯥꯗꯦꯍꯦ ꯉꯁꯤ ꯅꯪ ꯃꯪꯕ꯭ꯔꯥ ꯍꯜꯂꯣ ꯇꯣ ꯍꯜꯂꯣ ꯑꯩ ꯈꯪꯉꯤ ꯅꯪ ꯇꯥꯏ ꯍꯥꯏꯕ
ꯇꯥꯏ
ꯑꯩ ꯉꯥꯡꯗꯕ꯭ꯔꯥ ꯅꯧꯅꯤꯡꯕ꯭ꯔꯥ ꯎꯝ
ꯍ
ꯑꯩꯅ ꯁꯣꯏꯈꯤꯕ ꯂꯥꯛꯈꯤꯕ ꯉꯍ ꯉ ꯌꯥꯎꯔꯁꯨ ꯉꯥꯛꯄꯤꯤꯅꯤꯀꯣ ꯄꯤꯅꯤ ꯅꯤꯡꯁꯤꯡꯅꯤ
ꯇꯥꯖꯦ ꯑꯃ ꯇ ꯀ ꯍꯥꯏꯕꯅꯦ
ꯎꯝ ꯑꯩꯅ ꯁꯣꯏꯈꯤꯕ ꯂꯥꯛꯈꯤꯕ ꯌꯥꯎꯔꯁꯨ ꯉꯥꯛꯄꯤꯅꯤ ꯀꯣꯛꯄꯤꯅꯤ ꯅꯤꯡꯁꯤꯡꯅꯤ ꯍꯥꯏꯕ ꯎ
ꯅꯪꯅ ꯀꯣꯛꯄꯤ ꯍꯥꯏꯔꯒ ꯅꯪꯅ ꯑꯃꯨꯛ ꯅꯤꯡꯁꯤꯡꯕ
ꯑ ꯅꯤꯡꯁꯨ ꯏꯕ ꯅꯤꯡꯁꯤꯡꯒꯗꯕꯅꯤ ꯀꯔꯤꯔꯥ ꯉꯥꯡꯕꯗꯣ ꯑꯦꯅꯤ ꯀꯥꯏꯁꯦ ꯇꯣꯏꯕ
ꯑꯦ ꯖꯥꯔꯗꯝ ꯆꯠꯀꯅꯦ
ꯑꯁ ꯕꯖꯥꯔ ꯑꯗꯨꯝ ꯅꯨꯡꯇꯤꯒꯤ ꯆꯠꯄ꯭ꯔꯣꯅꯦ ꯑꯗꯨꯗꯤ
ꯕꯖꯔꯗ
ꯎꯝ ꯆꯠꯂꯣ ꯆꯠꯂꯣ ꯅꯨꯄꯥ ꯐꯖ ꯐꯖꯕ ꯌꯥꯎꯕꯅꯦ ꯈꯜꯂꯀ
ꯈꯟꯕꯕꯨꯗꯤ ꯂꯣꯏꯈ꯭ꯔꯦꯅꯦ
ꯌꯦꯁ ꯑꯍꯟꯣ ꯑꯉꯥꯡꯔꯣ
ꯑꯩꯉꯣꯟꯗꯒꯤꯗꯤ ꯌꯥꯝ ꯍꯜꯂꯦ
ꯎꯝ ꯃꯤ ꯈꯔꯅ ꯍꯥꯏꯕꯗꯤ ꯅꯨꯄꯤ ꯑꯍꯟ ꯂꯧꯕꯁꯦ ꯏꯅꯥꯛ ꯈꯨꯜꯂꯦ ꯍꯥꯏꯔꯤꯅꯤ
ꯅꯨꯄꯥꯅ ꯑꯉꯥꯡ ꯑꯣꯏꯕ ꯅꯨꯄꯤꯅ ꯑꯍꯜ ꯑꯣꯏꯕ
ꯑ
ꯑꯗꯩ ꯃꯤꯅ ꯄꯍꯔ ꯍꯥꯏꯔ ꯑꯣꯏꯔꯝꯅꯤ
ꯎꯝ ꯀꯪꯗ ꯑꯁꯦꯡꯕ ꯑꯣꯏꯔꯛꯝꯑꯃꯦꯗꯤ
ꯑꯣꯏꯔꯝꯅꯗꯤ ꯐꯥꯔꯦ
ꯑ ꯑ ꯑꯁꯤ ꯅꯪꯁꯨ ꯋꯥ ꯉꯥꯡꯗꯦ ꯍꯦꯛ ꯉꯥꯡꯒꯦ ꯇꯧꯔꯒ
ꯉꯥꯡꯉꯣ ꯅꯪ ꯉ ꯅꯪ ꯅꯪ ꯉꯥꯡꯊꯣꯔꯛꯄ ꯅꯪ ꯉꯥꯡꯊꯣꯔꯛꯇꯧ ꯃꯥꯟꯕ ꯑꯗꯨꯒꯤ ꯑꯩ ꯉꯥꯏꯕꯅꯤꯅ
ꯑꯠ ꯃꯤꯉꯣꯟꯗ ꯕ꯭ꯔꯦꯛ ꯑꯃ ꯂꯥꯎꯕ ꯃꯥꯂꯦ
ꯕꯦꯛ ꯑꯃ ꯍꯥꯏꯔꯥ ꯕ꯭ꯂꯦꯛ ꯍꯥꯏꯔꯥ
ꯕ꯭ꯔꯦꯛ ꯕ꯭ꯔꯦꯛ ꯕ꯭ꯔꯦꯛꯀꯔ ꯑꯃ ꯌꯥꯎꯕ ꯃꯥꯜꯂꯦꯕ